ꯀꯗꯔꯃꯤꯅꯣ
ꯑ ꯐꯣꯟ ꯃꯦꯠꯂꯝꯃꯤꯌꯦ ꯁꯨꯝ ꯐꯤꯂꯝ ꯑꯃ ꯀꯩꯃ ꯌꯦꯡꯉꯃꯤ ꯆꯥꯔꯦ
ꯂꯩꯖꯥꯡ ꯆꯥꯔꯕ
ꯑ ꯌꯦꯟꯁꯥꯡꯁꯦ ꯍꯋꯥꯏ ꯊꯣꯡꯉꯦ
ꯎꯝ ꯑꯗꯣ ꯅꯣꯏ ꯍꯤꯡꯒꯣꯜꯗ ꯅꯥꯄꯤ ꯀꯩ ꯑꯩꯈꯣꯏ ꯏꯟꯖꯥꯡ ꯅꯥꯄꯤ ꯀꯩꯀꯩ ꯍꯧꯗ꯭ꯔꯣ
ꯍꯧꯋ
ꯀꯩ ꯀꯩ ꯊꯥꯏꯅꯣ ꯆ
ꯏꯟꯖꯥꯡ ꯅꯥꯄꯤꯁꯦ ꯑꯩꯈꯣꯏ ꯉꯁꯤ ꯍꯋꯥꯏ ꯊꯣꯡꯉꯁꯤꯁꯨ ꯀꯩꯗꯒꯤ ꯍꯤꯡꯒꯣꯣꯟꯗꯒꯤ ꯍꯦꯛꯄꯅꯦꯕ ꯑꯥ ꯑꯗꯨꯒ ꯏꯟꯖꯥꯡ ꯅꯥꯄꯤꯁꯦ ꯍꯧꯖꯤꯛ ꯃꯥꯏꯔꯦꯟ ꯊꯥꯔꯤ ꯑꯩ ꯈꯣꯡꯗ꯭ꯔꯨꯝ ꯇꯣꯔꯨꯕꯣꯣꯟ ꯍꯥꯏꯗꯤ ꯁꯧꯒ꯭ꯔꯤ
ꯎꯝ
ꯂꯩ ꯀꯥꯏꯅ ꯚꯦꯂꯟꯗ꯭ꯔꯤꯒꯨꯝꯕꯁꯨ ꯑꯗꯨ ꯂꯣꯏ ꯌꯥꯎꯔꯦ ꯀꯥꯡꯍꯧ ꯆꯥꯕ ꯌꯥꯕ ꯑꯆꯝꯕ ꯆꯥꯕ ꯌꯥꯕ ꯉꯩꯁꯤꯗ ꯔ
ꯍꯣꯏꯅꯦ ꯅꯣꯏꯒꯤ ꯑꯃ ꯃꯃꯥꯡꯒꯤ ꯍꯤꯡꯒꯣꯜꯗꯣ
ꯑꯥ ꯑꯥ ꯃꯃꯥꯡꯒꯤ ꯍꯤꯡꯀꯣꯠꯇꯣ ꯍꯧꯖꯤꯛꯀꯥꯟꯁꯦ ꯑꯩꯈꯣꯏꯒꯤ ꯏꯟꯖꯥꯡ ꯅꯥꯄꯤꯁꯦ
ꯎꯝ
ꯀꯩ ꯇꯧꯋꯦꯕ ꯏꯁꯥꯅ ꯊꯥꯔꯒ ꯆꯥꯕꯅꯦꯅ ꯑꯐꯕ ꯑꯃ ꯂꯩꯔꯦꯕ ꯃꯔꯝꯗꯤ ꯀꯩꯒꯤꯅꯣ ꯍꯥꯏꯔꯀꯥꯟꯗ ꯀꯩꯊꯦꯟꯗꯩ ꯅꯨꯡꯒꯤꯠ ꯀꯩꯊꯦꯜꯗꯩ ꯂꯩꯔꯨꯕ ꯈꯣꯠꯂꯨꯕ ꯃꯌꯥꯝꯁꯤꯗꯤ ꯍꯥꯔ ꯍꯥꯞꯄ ꯑꯗꯩꯗꯤ ꯍꯛꯆꯥꯡꯁꯦ ꯐꯠꯇꯦꯗꯅ ꯃꯇꯝ ꯑꯃꯗꯗꯤ ꯑꯩꯈꯣꯏꯒꯤ ꯃꯁꯥꯁꯦ ꯀꯠꯂꯒ ꯍꯦꯛꯇ ꯕꯣꯗꯤ ꯏꯁꯇ꯭ꯔꯛꯆꯔꯁꯦ ꯆꯨꯝꯃꯦꯕ ꯑꯍꯜ ꯂꯃꯟ ꯕꯣꯗꯤ ꯏꯁꯇ꯭ꯔꯛꯆꯔ ꯍꯥꯏꯁꯦ ꯑꯗꯣ ꯍꯧꯖꯤꯛ ꯍꯧꯖꯤꯛꯇꯤ ꯍꯥꯔ ꯅꯨꯡ ꯍꯥꯞꯄꯕꯅꯤꯅ ꯑꯗꯨꯝ ꯆꯥꯎꯅꯕ ꯄ꯭ꯔꯣꯐꯤꯠ ꯇꯥꯟꯕ ꯑꯗꯩꯗꯤ ꯃꯥꯒꯤ ꯄ꯭ꯔꯗꯛ ꯌꯥꯝ ꯍꯦꯟꯅ ꯄꯨꯊꯣꯛꯅꯕ ꯈꯣꯠꯅꯕ ꯍꯣꯠꯅꯔꯛꯄ ꯃꯌꯥꯝꯁꯤꯅꯀꯣ ꯆꯥꯕ ꯊꯛꯄ ꯗ ꯈꯤꯇꯪ ꯀꯩ ꯍꯥꯏꯅꯤ ꯃꯆꯤ ꯑꯣꯏꯗꯕ ꯄꯣꯠ ꯇꯧꯔꯛꯄꯅꯤꯅ ꯍꯛꯆꯥꯡ ꯌꯥꯝ ꯁꯣꯛꯅꯔꯦꯑꯕ ꯍꯧꯖꯤꯛꯀꯥꯟꯁꯦ ꯑ ꯑꯥ
ꯆꯥꯕ ꯊꯛꯄꯁꯦ ꯌꯥꯝꯅ
ꯑꯥ
ꯑꯩꯈꯣꯏꯁꯨꯦ ꯁꯤꯗꯗꯤ ꯀꯥ ꯍꯦꯟꯅ ꯑꯁ ꯈꯪꯗꯦꯗ ꯌꯥꯝꯅ ꯐꯕ ꯆꯤꯟꯖꯥꯛ ꯍꯥꯏꯕꯗꯤ ꯑꯣꯏ ꯀꯅꯦꯗꯤ ꯍꯥꯏꯕ ꯌꯥꯗꯦ ꯃꯔꯝꯗꯤ ꯑꯐꯕ ꯆꯤꯟꯖꯥꯛ ꯍꯥꯏꯁꯦ ꯅꯪꯅ ꯍꯧꯖꯤꯛ ꯍꯥꯏꯗꯣ ꯏꯃꯨꯡ ꯃꯅꯨꯡ ꯊꯥꯖꯔꯒ ꯆꯥꯕ ꯌꯥꯝ ꯇꯥꯡꯅ ꯐꯪꯖꯕ ꯑꯗꯨꯒꯨꯝꯕꯅ ꯌꯥꯝꯅ ꯐ ꯐꯩꯕ ꯑꯗꯨꯒ ꯃꯄꯥꯥꯟꯗꯒꯤꯗꯒꯤ ꯂꯩꯔꯄ ꯍꯥꯏꯁꯤꯦ ꯀꯥ ꯍꯦꯟꯅ ꯀꯩꯗꯧꯅꯨꯡꯗ ꯀꯩꯅꯣ ꯍꯥꯏꯗꯤ ꯑꯐꯕ ꯑꯝꯇ ꯐꯪꯉꯣꯏꯕ ꯏꯚꯟ ꯗꯣꯛꯇꯔꯅꯕꯨ ꯍꯥꯏꯅꯦ ꯑꯩꯈꯣꯏ ꯌꯥꯗꯕꯒꯤ ꯎꯄꯥꯏ ꯂꯩꯇꯕꯒꯤ ꯌꯣꯟꯕ ꯀꯩꯊꯦꯜꯗ ꯌꯣꯟꯕꯗꯣ ꯆꯥꯔꯤꯅꯦ ꯑꯩꯕꯨꯥꯎ ꯆꯥꯕ ꯌꯥꯗꯕ ꯈꯪꯤ ꯃꯅꯦ ꯑꯣꯏꯣꯏꯁꯨ ꯑꯩ ꯏꯁꯥꯒꯤ ꯌꯨꯝꯗ ꯊꯥꯖꯔꯒ ꯅꯥꯟꯅ ꯊꯥꯖꯔꯒ ꯑꯩ ꯆꯥꯡꯪꯖꯩ ꯃꯔꯨ ꯑꯣꯏꯕ ꯄꯣꯠꯅꯤꯅ ꯍꯌꯦꯡ ꯑꯍꯟ ꯑꯣꯏꯁꯜꯂꯀꯥꯟꯗ ꯑꯣꯏꯔꯣ ꯍꯛꯆꯥꯡ ꯑꯦꯅꯤ ꯃꯐꯝꯗ ꯅꯥꯔꯛ ꯃꯇꯝꯗ ꯍꯛꯆꯥꯡ ꯋꯥꯏꯗꯅ ꯁꯣꯟꯊꯕ ꯑꯗꯨꯗꯒꯤ ꯋꯥꯈꯜ ꯋꯥꯕ ꯀꯣꯛ ꯅꯥꯕ ꯑꯗꯗꯒꯤ ꯍꯛꯆꯥꯡ ꯅꯥꯕ ꯍꯥꯏꯁꯦ ꯑꯗꯨꯝ ꯁꯣꯏꯗ꯭ꯔꯕꯅꯦꯕ ꯃꯤꯑꯣꯏ
ꯃꯥꯅꯦ ꯇꯥꯏꯐꯦ ꯇꯤꯁꯁꯦ ꯍꯧꯖꯤꯛꯀꯥꯟꯒꯤ ꯇꯕꯤ ꯗꯥꯏꯕꯤꯇꯤꯁ ꯄꯦꯁꯦꯟꯁꯦ ꯄꯩꯉꯩ ꯂꯩꯔꯦ ꯃꯅꯤꯄꯨꯔꯁꯤꯗ ꯀꯗꯒꯤ ꯄꯣꯁꯦ ꯃꯦꯅꯤꯌ ꯃꯣꯏꯒꯤ ꯄꯨꯊꯣꯛꯏꯕ ꯍꯥꯔ ꯅꯨꯡ ꯃꯌꯥꯝꯁꯦ ꯁ꯭ꯋꯥꯏꯠꯇꯒꯤ ꯑꯥꯔꯇꯤꯐꯤꯁꯦꯜ ꯍꯥꯔ ꯃꯌꯥꯝꯁꯦ ꯀꯔꯤ ꯇꯧꯕ ꯉꯥꯛꯇꯅꯦꯕ ꯑꯩꯈꯣꯏꯒꯤ ꯁꯨꯒꯔ ꯂꯦꯚꯦꯜ ꯌꯥꯝ ꯋꯥꯡꯅꯕ ꯈꯣꯠꯅꯕ ꯃꯣꯏꯒꯤ ꯄ꯭ꯔꯗꯛꯁꯦ ꯍꯥꯄꯛꯄ ꯍꯥꯏꯇꯥꯔꯦ
ꯍꯣꯏ
ꯁꯨꯒꯔ ꯋꯥꯡ ꯇꯥꯔꯒꯗꯤ ꯑꯩꯈꯣꯏꯒꯤ ꯄꯣꯠꯁꯦ ꯂꯩꯕꯥꯛ ꯂꯩꯍꯥꯎꯁꯦ ꯐꯩꯗꯅ ꯑꯗꯒꯤ ꯃꯍꯥꯎꯁꯦ ꯊꯣꯛꯄ ꯑꯗꯨꯝꯕ ꯃꯌꯥꯝꯁꯤꯅꯅꯦꯕ ꯍꯧꯖꯤꯛ ꯇꯧꯔꯤ ꯃꯌꯥꯝꯁꯦ ꯑꯗꯨꯗꯨꯅ ꯁꯨꯝ ꯑꯍꯜ ꯑꯃ ꯑꯣꯏꯅ ꯍꯥꯏꯅꯗ꯭ꯔꯣ ꯁꯣꯔꯣꯛꯇ ꯅꯠꯇ꯭ꯔꯒꯅ ꯀꯩ ꯕꯖꯥꯔꯗ ꯌꯣꯟꯕ ꯏꯟꯁꯥꯡ ꯁꯦ ꯇꯤꯟ ꯆꯥꯕ ꯈꯜꯂꯣꯒ ꯍꯥꯏꯁꯦ
ꯎꯝ ꯎꯝ
ꯇꯤꯟ ꯆꯥꯕ ꯈꯟ ꯑꯁꯤꯅ ꯑꯩꯈꯣꯏ ꯐꯖꯕ ꯈꯟꯕꯁꯤꯅ ꯑꯃꯔꯣꯝꯗꯁꯨ ꯂꯩꯒꯁꯨ ꯅꯥꯄꯤ ꯏꯟꯖꯥꯡ ꯅꯥꯄꯤ ꯂꯩꯕ ꯃꯇꯝꯗꯁꯨ ꯇꯤꯟ ꯆꯥꯕ ꯈꯜꯂꯣ ꯍꯥꯏꯁꯦ ꯃꯔꯝ ꯌꯥꯝ ꯂꯩꯔꯝꯃꯦꯕ ꯍꯧꯖꯤꯛꯁꯦ
ꯃꯥꯅꯦ
ꯑ
ꯍꯥꯏꯗꯤ ꯀꯩ ꯍꯥꯏꯇꯥꯔꯦ ꯑꯐꯕꯗꯨꯗꯤ ꯀꯩ ꯀꯩ ꯇꯧꯋꯤ ꯇꯤꯟ ꯆꯥꯕꯗꯨꯗꯤ ꯇꯤꯟꯗꯨꯅ ꯑꯦꯅꯤ ꯑꯣꯏꯔ ꯂꯧꯟꯕ ꯂꯧꯁꯤꯟꯈꯤꯗꯅ
ꯑꯥ
ꯑꯗꯨꯗ ꯌꯥꯎꯕ ꯐꯠꯇꯕ ꯀꯦꯃꯤꯀꯦꯜ ꯑꯣꯏꯔꯣ ꯑꯦꯅꯤ ꯑꯣꯏꯔꯣ ꯑꯗꯨꯅꯤ
ꯑꯣ
ꯈꯪꯗ꯭ꯔꯦꯗ ꯀꯩ ꯍꯥꯏꯗꯣꯏꯅꯣ ꯍꯧꯖꯤꯛꯀꯥꯟꯗꯤ ꯈꯤꯇꯪ ꯅꯥꯔꯛꯑꯦ ꯒꯨꯂꯤ ꯍꯛꯆꯥꯡ ꯀꯩꯅꯣꯝ ꯇꯧꯔꯦꯗꯒꯤ ꯀꯩ ꯍꯥꯏꯇꯥꯔꯦ ꯒꯨꯂꯤ ꯆꯥꯕ ꯇꯦꯕ꯭ꯂꯦꯠ ꯆꯥꯕ ꯑꯗꯨ ꯇꯅꯤ ꯍꯧꯖꯤꯛ ꯈꯟꯅꯔꯤꯁꯦ ꯏꯟꯖꯥꯡ ꯅꯥꯄꯤ ꯈ꯭ꯋꯥꯏꯗꯒꯤ ꯃꯔꯨ ꯑꯣꯏꯕ ꯄꯣꯠꯁꯦ ꯀꯩꯅꯣ ꯍꯥꯏꯕꯗ ꯑꯩꯈꯣꯏꯅ ꯆꯥꯔꯤꯊꯩꯁꯤꯡꯁꯦ ꯒꯨꯂꯤꯗ ꯌꯥꯎꯕ ꯄꯣꯠ ꯉꯥꯛꯇꯅꯦꯕꯀꯣ
ꯎꯝ
ꯑꯗꯨ ꯒꯨꯂꯤꯗ ꯌꯥꯎꯕ ꯄꯣꯠ ꯉꯥꯛꯇꯅꯤ ꯑꯩꯈꯣꯏꯅ ꯍꯥꯟꯅ ꯆꯦꯛꯁꯤꯟꯅ ꯈꯪꯅ ꯆꯥꯗꯕꯗꯨꯒꯤ ꯈꯇꯪꯒꯤ ꯋꯥꯅꯦꯕ ꯑꯗꯒꯤ ꯅ꯭ꯔꯕꯇ ꯑꯣꯏꯔꯣ ꯑꯗꯨ ꯍꯛꯆꯥꯡꯗ ꯌꯥꯝ ꯋꯥꯔꯤꯕ ꯑꯗꯩ ꯀꯩꯅꯣ ꯇꯧꯔꯤꯕ ꯃꯌꯥꯝꯁꯤꯡꯁꯦ ꯑꯩꯈꯣꯏꯅ ꯍꯥꯟꯅ ꯈꯪꯅꯁꯤ ꯁꯤ ꯆꯖꯥꯔꯗꯤ ꯁꯤ ꯍꯦꯟꯅꯤ ꯁꯤ ꯆꯥꯔꯗꯤ ꯁꯤ ꯋꯥꯠꯅꯤ ꯍꯥꯏꯕꯁꯦ ꯈꯪꯕꯁꯨ ꯋꯥꯠꯂꯤꯗꯅ ꯁꯤ ꯕꯦꯁꯤꯀꯦꯜꯒꯤ ꯑꯣꯏꯕ ꯄꯣꯠꯅꯤ ꯑꯗꯣ ꯑꯩꯈꯣꯏꯅꯁꯨ ꯈꯪꯕꯨꯗꯤ ꯋꯥꯠꯄꯅꯤꯅ ꯃꯃꯥ ꯃꯄꯥ ꯍꯥꯏꯕꯖꯤ ꯈ꯭ꯋꯥꯏꯗꯩ ꯔꯣꯜꯅꯤ ꯁꯤꯒꯨꯝꯕꯗ ꯇꯥꯛꯄꯤꯕ ꯇꯝꯕꯤꯕ ꯍꯥꯏꯁꯦ ꯅꯠꯇ꯭ꯔꯥ ꯇꯞ ꯇꯞꯅ ꯁꯤ ꯇꯥꯛꯄꯤꯕ ꯈꯣꯠꯄꯤꯕ ꯍꯥꯏꯁꯦ ꯃꯃꯥ ꯃꯄꯥꯒꯤ ꯈ꯭ꯋꯥꯏꯗꯩ ꯔꯣꯜꯅꯤ ꯅꯪ ꯅꯣꯡꯃꯒꯤ ꯁꯤ ꯆꯤꯟꯖꯥꯛꯁꯤ ꯆꯥꯒꯗꯕꯅꯤ ꯅꯪ ꯅꯣꯡꯃꯒꯤ ꯁꯤꯃꯨꯛ ꯇꯨꯝꯒꯗꯕꯅꯤ ꯑꯗꯩ ꯍꯧꯒꯠꯂꯛ ꯂꯛꯄ ꯃꯇꯝꯗ ꯐꯖꯅ ꯅꯤꯡꯊꯤꯖꯅ ꯊꯛꯑ ꯍꯧꯒꯠꯂꯒ ꯏꯁꯤꯡ ꯒꯤꯂꯥꯁ ꯑꯃ ꯊꯛꯀꯗꯕꯅꯤ ꯑꯗꯩ ꯍꯛꯆꯥꯡ ꯁꯥꯖꯦꯟ ꯊꯦꯛꯇꯣꯛꯄ ꯈꯣꯠꯇꯣꯛꯄ ꯑꯗꯩ ꯆꯦꯟꯕ ꯁꯥꯟꯅꯒꯗꯝꯕꯅꯤ ꯍꯥꯏꯕꯁꯦ ꯕꯦꯁꯤꯛ ꯑꯣꯏꯕ ꯃꯤꯑꯣꯏꯕꯒꯤ ꯍꯤꯡꯕꯗꯩ ꯆꯪꯗ꯭ꯔꯕ ꯌꯥꯗ꯭ꯔꯕ ꯑꯗꯨꯒꯨꯝꯕꯁꯦ ꯃꯃꯥ ꯃꯄꯥꯗꯒꯤ ꯈ꯭ꯋꯥꯏꯗꯒꯤ ꯃꯔꯨ ꯑꯣꯏꯌꯦꯕ ꯇꯥꯛꯄꯤ ꯗꯦ ꯍꯥꯏꯕ ꯅꯠꯇꯕꯀꯣ ꯑꯗꯨꯒ ꯈꯪꯕꯁꯨ ꯈꯔ ꯋꯥꯠꯂꯒꯁꯨ ꯃꯣꯏꯅ ꯈꯪꯖꯕ ꯋꯥꯠꯂꯒꯁꯨ ꯑꯩꯈꯣꯏꯅꯁꯨ ꯍꯌꯦꯡ ꯃꯦꯟꯈꯠꯄ ꯌꯥꯏꯗꯅ ꯁꯤꯒꯨꯝꯕꯁꯤꯗꯤ
ꯃꯥꯅꯦ
ꯎꯝ ꯑꯗꯨꯅꯤ ꯑꯗꯨꯅ ꯍꯛꯆꯥꯡ ꯑꯁꯤ ꯈ꯭ꯋꯥꯏ ꯃꯔꯨ ꯑꯣꯏꯕ ꯄꯣꯠꯅꯤ ꯑꯗꯨꯅ ꯑꯩꯈꯣꯏꯗ ꯍꯧꯖꯤꯛ ꯊꯦꯡꯅꯔꯤꯕ ꯑꯅꯥꯕ ꯑꯣꯏꯔꯣ ꯀꯩꯅꯣꯝ ꯇꯧꯕꯁꯦ ꯑꯅꯥꯕ ꯃꯈꯜ ꯌꯥꯝ ꯌꯥꯝꯃꯤ ꯅꯠꯇ꯭ꯔꯥ ꯑꯩꯈꯣꯏꯅꯗꯤ ꯈꯪꯕ ꯅꯠꯇꯦ ꯍꯥꯏꯕ ꯅꯪ ꯉꯁꯤ ꯀꯔꯤꯝꯇ ꯅꯥꯗꯦ ꯍꯥꯏꯕꯋꯥꯅꯦ ꯍꯌꯦꯡ ꯅꯪꯅ ꯅꯥꯒꯅꯤ ꯈꯟꯕ ꯄꯣꯠꯇꯨ ꯅꯥꯗ꯭ꯔꯒ ꯑꯇꯣꯞꯄ ꯑꯅꯧꯕ ꯑꯃ ꯅꯥꯔꯛꯀꯅꯦꯕ ꯍ
ꯎꯝ
ꯑꯗꯣ ꯑꯩꯈꯣꯏꯅ ꯈꯟꯖꯜꯂꯨꯗꯕ ꯑꯗꯨꯗꯩ ꯎꯁꯜꯂꯨꯗꯕ ꯇꯧꯁꯜꯂꯨꯗꯕ ꯉꯥꯛꯇꯅꯦꯕ ꯃꯤꯠꯇ ꯑꯣꯏꯔꯣ ꯅꯥꯀꯣꯡꯗ ꯑꯣꯏꯔꯣ ꯅꯥꯗ ꯑꯣꯏꯔꯣ ꯅꯥꯕ ꯃꯐꯝꯁꯦ ꯑꯩꯈꯣꯏꯅ ꯈꯪꯗ꯭ꯔꯃꯤꯅ ꯑ ꯏꯚꯟ ꯑꯩ ꯑꯩꯁꯨ ꯑꯍꯥꯟꯕꯗ ꯀꯩ ꯍꯥꯏꯇꯥꯔꯦ ꯅꯥꯀꯣꯡꯁꯦ ꯍꯧꯖꯤꯛ ꯅꯨꯡꯉꯥꯏꯇꯦꯕꯀꯣ ꯑꯗꯣ ꯑꯩ ꯈꯪꯉꯝꯗꯦꯕ ꯁꯤꯒꯨꯝꯕꯁꯦ ꯁꯨꯃꯥꯏꯅ ꯑꯍꯧꯕ ꯇꯥꯕ ꯑꯗꯒꯤ ꯐꯠꯇꯕ ꯀꯩꯅꯣ ꯃꯈꯣꯟ ꯍꯧꯕ ꯑꯗꯩ ꯀꯩꯅꯣꯝ ꯇꯧꯕꯁꯦ ꯅꯥꯀꯣꯡ ꯅꯥꯏ ꯑꯗꯩ ꯁꯝꯅ ꯍꯥꯏꯔꯕꯗ ꯁꯤ ꯆꯤꯟꯖꯥꯛ ꯆꯥꯕꯗ ꯄꯨꯛꯁꯦ ꯁꯧꯒꯠꯂꯤ ꯄꯨꯛ ꯅꯥꯔꯛꯀꯅꯤ ꯊꯕꯥꯛ ꯅꯥꯔꯛꯀꯅꯤ ꯑꯗꯨꯗꯒꯤ ꯒꯤ ꯈꯨꯠ ꯅꯥꯔꯛꯀꯅꯤ ꯂꯦꯡꯖꯨꯝ ꯅꯥꯔꯛꯀꯅꯤ ꯅꯪꯒꯟ ꯅꯥꯔꯛꯀꯅꯤ ꯉꯛ ꯅꯥꯔꯛꯀꯅꯤ ꯃꯤꯑꯣꯏꯕꯁꯦ ꯍꯦꯛ ꯅꯥꯔꯛꯄ ꯃꯇꯝꯗ ꯍꯛꯆꯥꯡꯁꯦ ꯐꯖꯅ ꯆꯨꯝꯁꯤꯜꯂꯦꯕ ꯁꯤꯗꯤ ꯀꯝꯄꯜꯁꯔꯤꯅꯦꯕ ꯅꯥꯗ ꯅꯥꯔꯛꯀꯅꯦꯕ ꯑꯗꯨ ꯊꯦꯡꯅꯅꯕ ꯃꯃꯥꯡꯗꯒꯤ ꯊꯦꯡꯅꯍꯧꯗꯕ ꯌꯥꯗꯦꯕ ꯑꯗꯨ ꯅꯥꯗ꯭ꯔꯤꯉꯩꯗꯨꯗ ꯅꯥꯗꯕꯅꯕ ꯀꯃꯥꯏꯅ ꯇꯧꯁꯤꯒꯦ ꯍꯥꯏꯕꯁꯦ ꯊꯦꯡꯅꯗꯕ ꯁꯨꯛꯌꯥ ꯍꯦꯛ ꯌꯥꯗꯦꯕ ꯈꯪꯕ꯭ꯔꯥ ꯑꯗꯣ ꯑꯩꯈꯣꯏ ꯑꯩꯈꯣꯏ ꯅꯪ ꯅꯪ ꯍꯥꯏꯖꯕꯒꯤ ꯋꯥꯅꯤ ꯅꯪ ꯍꯧꯖꯤꯛ ꯀꯩ ꯍꯥꯏꯇꯥꯔꯦ ꯑꯗꯨꯝ ꯃꯤꯑꯣꯏꯕ ꯑꯣꯏꯅ ꯍꯤꯡꯉꯤꯅꯤ ꯑꯗꯣ ꯅꯪ ꯍꯧꯖꯤꯛ ꯆꯥꯎꯈꯠꯂꯛꯑꯅꯤ ꯃꯌꯥꯝ ꯍꯦꯟꯒꯠꯂꯛꯑꯅꯤ ꯑꯗꯣ ꯆꯍꯤ ꯀꯨꯟꯊ꯭ꯔꯥ ꯍꯦꯟꯖꯂꯗꯤ ꯀꯨꯟꯊ꯭ꯔꯥ ꯃꯉꯥ ꯌꯧꯁꯜꯂꯛꯑꯗꯤ ꯅꯪ ꯅꯁꯥꯁꯦ ꯁꯨꯝ ꯁꯨꯝ ꯑ ꯀꯩꯅꯣ ꯁꯣꯟꯗꯕ ꯍꯧꯔꯛꯅꯦꯕ ꯇꯝ ꯇꯝ ꯇꯝ ꯇꯝ ꯁꯨꯝ ꯁꯨꯝ ꯆꯍꯤ ꯀꯨꯟꯊ꯭ꯔꯥꯗꯗꯤ ꯇꯞ ꯇꯞ ꯁꯣꯟꯊꯕ ꯍꯧꯔꯛꯑꯅꯤ ꯑꯅꯥꯕ ꯐꯥꯎꯔꯛꯀꯅꯤ ꯎ ꯑꯅꯥꯕꯗꯤ ꯑꯦꯅꯤ ꯂꯥꯏꯅꯥ ꯑꯣꯏꯔꯣ ꯀꯩꯅꯣꯝ ꯅꯥꯕ ꯈꯣꯠꯄꯁꯦ ꯑꯅꯧꯕ ꯊꯦꯡꯅꯔꯛꯄ ꯅꯥ ꯀꯄꯜꯁꯔꯤꯅꯥ ꯃꯔꯝꯗꯤ ꯃꯤꯑꯣꯏꯕꯅ ꯏꯁꯣꯔꯅ ꯄꯤꯔꯛꯄꯅꯤ ꯑꯩꯈꯣꯏꯁꯦ ꯄꯣꯛꯑꯒ ꯍꯤꯡꯉꯛꯄꯅꯤ ꯏꯁꯣꯔꯅ ꯄꯨꯂꯛꯄ ꯑꯩꯁꯦ ꯁꯐꯔ ꯇꯧꯔꯣꯅ ꯈꯣꯄ ꯄꯂꯛꯄ ꯍꯥꯏꯁꯦ ꯁꯐꯔ ꯇꯧꯔꯣꯅ ꯊꯣꯛꯂꯛꯏꯅꯤ ꯑꯦꯅꯤ ꯃꯈꯜ ꯈꯨꯗꯤꯡꯃꯛꯇ ꯅꯪꯁꯦ ꯁꯐꯔ ꯑꯣꯏꯔꯣ ꯅꯣꯡꯃꯒꯤ ꯁꯐꯔ ꯇꯧꯋꯦꯕ ꯅꯪꯁꯦ ꯁꯝꯅ ꯍꯥꯏꯔꯕꯗ ꯑꯩ ꯁꯤ ꯐꯪꯉ ꯁꯤ ꯇꯧꯗꯕꯁꯦ ꯑꯗꯨꯝ ꯅꯪ ꯁꯐꯔ ꯇꯧꯔꯝꯒꯅꯦꯕ ꯈꯔꯗꯤ ꯑꯗꯨꯝ ꯃꯊꯥ ꯆꯥꯕ ꯑꯣꯏꯔꯣꯏ ꯑꯦꯅꯤ ꯁꯥꯎꯅꯤꯡꯕ ꯑꯣꯏꯔꯣ ꯏꯃꯨꯡ ꯃꯅꯨꯡꯅꯤꯡꯗ ꯑꯣꯏꯔꯣ ꯀꯩꯅꯣꯝ ꯑꯣꯏꯔꯣ ꯅꯠꯇ꯭ꯔꯥ ꯑꯁꯤ ꯁꯐꯔ ꯇꯧꯔꯦꯕ ꯅꯣꯡꯃꯒꯤ ꯁꯐꯔ ꯇꯧꯔꯣꯅ ꯔꯛꯄꯅꯦ ꯅꯪ ꯍꯧꯖꯤꯛ ꯋꯥꯊꯥꯛ ꯀꯟꯅ ꯁꯥꯡꯕꯅꯦ ꯑꯩ ꯊꯕꯛ ꯑꯃꯇ ꯇꯧꯍꯧꯁꯤꯒꯦ ꯑꯩ ꯀꯔꯝꯕ ꯊꯕꯛ ꯇꯧꯍꯧꯅꯤ ꯑꯩꯁꯦ ꯇꯨꯡꯒꯤ ꯀꯔꯤ ꯂꯦꯞꯄꯒꯦ ꯑꯗꯩ ꯑꯩ ꯇꯨꯡꯒꯤ ꯌꯨꯝꯒꯤꯗꯃꯛ ꯀꯔꯤ ꯀꯩꯗꯧꯅꯤ ꯅꯣꯡꯃꯅ ꯄꯩꯁꯥ ꯁꯨꯝ ꯁꯨꯝ ꯇꯥꯡꯈꯠꯂꯛꯏꯕ ꯏꯃꯨꯡ ꯃꯅꯨꯡꯗ ꯆꯥꯕꯅ ꯁꯨꯝ ꯁꯨꯝ ꯍꯦꯟꯀꯠꯂꯤꯛꯏꯕ ꯐꯠꯇ꯭ꯔꯥ ꯁꯤ ꯃꯊꯥ ꯁꯥꯕ ꯑꯗꯨꯗꯩ ꯁꯄꯣꯔꯠ ꯇꯧꯔꯛꯀꯅꯤ ꯑꯗꯨꯗꯒꯤ ꯍꯦꯟꯅ ꯋꯥꯈꯜꯁꯦ ꯈꯜꯂꯛꯄꯗꯒꯤꯩ ꯈꯜꯂꯛꯄꯗꯒꯤꯩ ꯈꯜꯂꯛꯄꯗꯒꯤꯩ ꯇꯨꯝꯕ ꯌꯥꯔꯣꯏ ꯆꯥꯕ ꯌꯥꯔꯣꯏ ꯑꯗꯨꯗꯒꯤ ꯂ ꯂꯩꯅꯤꯡꯉꯣꯏ ꯍꯛꯆꯥꯡꯗ ꯅꯥꯔꯛꯀꯅꯤ ꯑꯁꯤ ꯁꯤ ꯁꯤꯁꯦ ꯃꯤꯑꯣꯏꯕꯅ ꯏꯁꯣꯔꯅ ꯄꯤꯊꯣꯔꯛꯑꯕꯅꯤ ꯅꯪ ꯁꯐꯔ ꯑꯃ ꯇꯧꯔꯨꯔꯣꯅ ꯑꯗꯨ ꯁꯤ ꯊꯦꯡꯅꯅꯕ ꯍꯣꯠꯅꯕ ꯃꯇꯝꯗ ꯑꯩꯈꯣꯏ ꯊꯧꯅꯥꯂꯤꯁꯤꯅ ꯍꯥꯞꯄꯒ ꯈꯟꯗꯕ ꯌꯥꯗꯦ ꯍꯣꯠꯅꯗꯕ ꯌꯥꯗꯦ ꯑꯗꯨꯗꯒꯤ ꯎꯗꯕꯁꯨ ꯌꯥꯗ ꯌꯥꯗ ꯌꯦꯡꯁꯤꯟꯗꯕꯁꯨ ꯌꯥꯗꯦ ꯑꯃꯅ ꯑꯃꯗꯤ ꯃꯥꯏꯀꯩ ꯑꯃꯗꯤ ꯁꯦꯝꯗꯕ ꯌꯥꯗꯦ ꯏꯕꯟ ꯑꯩꯈꯣꯏ ꯀ꯭ꯂꯥꯁ ꯃꯠꯇ ꯑꯣꯏꯔꯣ ꯏ ꯐꯤꯜ ꯑꯃ ꯂꯥꯏ ꯍꯩꯅꯔꯛꯏ ꯀꯩꯅꯣꯝ ꯇꯧꯅꯔꯜꯂꯤ ꯃꯁꯥ ꯃꯁꯥꯅ ꯍꯣꯠꯅꯖꯔꯛꯏ ꯑꯗꯨ ꯆꯥꯎꯔꯛꯑꯀꯥꯟꯗꯗꯤ ꯑꯩꯈꯣꯏ ꯈꯪꯉꯤꯗꯅ ꯑꯉꯥꯡ ꯑꯣꯏꯔꯤꯉꯩꯗꯗꯤ ꯆꯦꯟ ꯆꯣꯡꯗꯨꯅ ꯁꯥꯟꯅꯔꯝꯕꯗꯣ ꯍꯧꯖꯤꯛꯇꯤ ꯆꯥꯎꯔꯛꯑꯃꯤꯅ ꯑꯩ ꯑꯩ ꯅꯨꯄꯤ ꯊꯤꯔꯛꯑꯦ ꯑꯩ ꯅꯨꯄꯤꯒꯤꯗꯃꯛꯇ ꯃꯥ ꯁꯦꯠ ꯆꯥꯅꯕ ꯍꯔꯥꯎꯅꯕ ꯀꯩ ꯇꯧꯁꯤꯒꯦ ꯑꯗꯨꯗꯒꯤ ꯍꯥꯏꯕꯁꯦ ꯁꯤ ꯃꯌꯥꯝꯁꯤꯡꯁꯦ ꯑꯩꯅ ꯃꯦꯟꯈꯠꯄꯤꯗꯣꯏꯅꯦꯕ ꯑ
ꯎꯝ
ꯑꯗꯣ ꯑꯩ ꯌꯥꯎꯗ꯭ꯔꯒꯗꯤ ꯌꯥꯔꯣꯏꯕ ꯑꯗꯣ ꯑꯩ ꯌꯥꯎꯗ꯭ꯔꯒꯗꯤ ꯃꯁꯤ ꯃꯥ ꯃꯊꯟꯗ ꯅ ꯃꯦꯟꯈꯠꯄ ꯌꯥꯔꯣꯏꯅ ꯅꯣꯡꯉꯥꯟꯗꯩ ꯅꯨꯃꯤꯇꯥꯎ ꯆꯥꯔ ꯇꯝꯕ ꯂꯩꯔꯗꯤ ꯌꯥꯗꯦꯗ꯭ꯔꯥ
ꯃꯥ
ꯂꯥꯏꯚꯀꯤ ꯑꯣꯏꯅ ꯆꯠꯄ ꯄꯣꯠꯅꯤ ꯑꯁꯤ ꯂꯥꯏꯕꯀꯤ ꯑꯣꯏꯅ ꯆꯠꯄꯁꯦ ꯀꯃꯥꯏꯅ ꯑꯩꯈꯣꯏꯅ ꯂꯣꯏꯅꯔꯒ ꯍꯤꯡꯁꯤꯒꯦ ꯍꯥꯏꯕꯁꯦ ꯎ ꯃꯔꯝꯗꯤ ꯑꯩꯈꯣꯏꯅ ꯑꯩꯈꯣꯏ ꯍꯧꯖꯤꯛ ꯌꯦꯡꯉꯨ ꯕꯨꯙ ꯑꯣꯏꯔꯣ ꯏꯅꯤꯃꯨ ꯀꯣꯏꯔꯣ ꯑꯦꯅꯦ ꯃꯤ ꯀꯇꯤꯃ ꯍꯨꯝꯒ꯭ꯔ ꯁꯤ ꯃꯌꯥꯝ ꯁꯐꯔꯁꯤꯗꯩ ꯉꯥꯛꯊꯣꯛꯅꯕ ꯍꯣꯠꯅꯖꯩ ꯑꯗꯨꯅ ꯃꯣꯏꯁꯤ ꯀꯩꯁꯨ ꯇꯧꯗꯦꯕ ꯑꯇꯣꯞꯄ ꯑꯍꯦꯟꯕ ꯊꯕꯛ ꯃꯊꯥ ꯁꯥꯕ ꯊꯕꯛ ꯑꯍꯦꯟꯕ ꯀꯩꯅꯝ ꯇꯧꯗꯕꯤꯗ ꯅꯣꯡꯃꯒꯤ ꯂꯥꯏꯅꯤꯡ ꯅꯤꯡꯉꯒ ꯅꯣꯡꯉꯥꯟꯗꯩ ꯅꯨꯃꯤꯠꯠꯇꯗ ꯆꯥꯔꯒ ꯑꯗꯨꯗꯩ ꯑꯌꯨꯛ ꯉꯟꯇ ꯍꯧꯒꯠꯂꯒ ꯍꯛꯆꯥꯡ ꯁꯦꯡꯅ ꯆꯥꯝꯊꯣꯛꯑꯒ ꯏꯖꯨ ꯆꯊꯣꯛꯑꯒ ꯑꯗꯨꯗꯒꯤ ꯂꯥꯏꯅꯤꯡ ꯂꯥꯏꯁꯣꯟ ꯁꯣꯜꯂꯒ ꯍꯛꯆꯥꯡꯕꯨ ꯑꯦ ꯇꯨ ꯖꯦꯠ ꯐ꯭ꯔꯤ ꯑꯣꯏꯍꯜꯂꯦꯕ ꯁꯤ ꯃꯌꯥꯝꯁꯤꯡꯁꯦ
ꯎꯝ
ꯑꯗꯨ ꯑꯗꯨ ꯃꯌꯥꯝꯁꯤꯡꯗꯣ ꯑꯩꯈꯣꯏꯅ ꯍꯧꯖꯤꯛ ꯇꯧꯅꯔꯤꯁꯤꯅ ꯑꯩꯈꯣꯏꯅ ꯑꯗꯨ ꯇꯧꯗꯕꯤꯗ ꯂꯥꯏꯐꯁꯦ ꯀꯌꯥꯝ ꯏꯟꯖꯣꯏꯃꯦꯟ ꯇꯧꯕ ꯀꯃꯥꯏꯅ ꯅꯨꯡꯉꯥꯏꯈꯤꯒꯦ ꯀꯃꯥꯏꯅ ꯍꯔꯥꯎꯁꯤꯒꯦ ꯀꯃꯥꯏꯅ ꯅꯣꯛꯃꯤꯟꯅꯁꯤꯒꯦ ꯍꯥꯏꯕꯁꯤ ꯁꯤ ꯁꯤꯗ ꯑꯣꯏꯅ ꯆꯠꯈ꯭ꯔꯦ ꯑꯗꯨꯒꯤ ꯃꯊꯛꯁꯤꯗ ꯑꯩꯈꯣꯏꯅ ꯁꯤ ꯇꯧꯅꯕ ꯍꯣꯠꯅꯕ ꯃꯇꯝꯗꯗꯤ ꯑꯩꯈꯣꯏ ꯊꯕꯛ ꯇꯧꯗꯕꯗꯤ ꯌꯥꯗꯕꯅꯤꯅ ꯑꯗꯨ ꯊꯤꯅꯔꯛꯄꯁꯤꯗꯅꯦꯕ ꯋꯥꯅꯔꯛꯏꯁꯦ ꯌꯦꯡꯉꯣ ꯀꯩꯅꯣꯝ ꯍꯥꯏꯔꯛꯄꯅꯤ ꯅꯪ ꯁꯤ ꯇꯧꯗꯦ ꯈꯣꯠꯇꯦ ꯉꯥꯡꯒꯅꯤ ꯅꯪ ꯇꯧꯗꯕꯒꯤꯁꯨ ꯃꯊꯥ ꯁꯥꯥꯅꯤ ꯅꯠꯇ꯭ꯔꯥ ꯆꯥꯗꯣꯏꯅꯦ ꯑꯦꯅꯤ ꯀꯩꯅꯣꯝ ꯇꯧꯏꯔꯁꯨ ꯏꯕꯟ ꯅꯅꯥꯎꯗ ꯑꯣꯏꯔꯁꯨ ꯑꯩ ꯏꯅꯥꯎꯄꯗ ꯑꯣꯏꯔꯁꯨ ꯑꯥ ꯀꯩꯅꯣꯝ ꯇꯧꯗꯦꯅ ꯁꯥꯎꯗꯅ ꯈꯣꯠꯇꯅ ꯃꯥ ꯇꯧꯅꯕ ꯀꯃꯥꯏ ꯇꯧꯗ꯭ꯔꯤꯉꯦ ꯀꯩ ꯇꯧꯁꯤꯒꯦꯅ ꯇꯤꯒꯠꯂꯛꯇꯣꯏꯅꯦꯕ ꯍꯌꯦꯡ ꯅꯪ ꯅꯇꯨ ꯅꯆꯥ ꯂꯦ ꯀꯅꯤ ꯑꯗꯨꯗꯒꯤ ꯆꯥꯎꯈꯠꯂꯛꯀꯅꯤ ꯑꯗꯨ ꯃꯌꯥꯝꯁꯤꯡꯗꯨꯒꯤ ꯃꯥꯡꯖꯧꯅꯅꯗꯤ ꯌꯥꯠ ꯌꯥꯠꯇꯕ ꯌꯥꯗꯕꯅꯤꯅ ꯑꯗꯨꯗꯅꯦꯕ ꯎꯄꯥꯏ ꯂꯩꯇꯗꯅ ꯍꯧꯖꯤꯛ ꯑꯥ ꯀꯩꯍꯥꯏꯇꯥꯔꯦ ꯑꯥ ꯂꯩꯀꯥꯏꯗ ꯅꯨꯡꯉꯥꯏꯇꯕ ꯊꯕꯛ ꯊꯧꯔꯝ ꯄꯨꯔꯤꯁꯤꯡꯁꯤ ꯗꯥꯕꯣꯏ ꯍꯣꯏ ꯇꯧꯔꯤꯁꯤꯡ ꯃꯌꯥꯝꯁꯤꯡꯁꯦ ꯃꯊꯥ ꯁꯥꯕ ꯍꯦꯟꯃꯟꯕ ꯑꯗꯨꯗꯒꯤ ꯂꯥꯏꯐꯁꯦ ꯀꯔꯤꯅꯣ ꯈꯪꯉꯛꯇꯕꯗꯣ
ꯑ
ꯑꯁꯤꯅꯁꯨ ꯁꯣꯏꯍꯜꯂꯤꯕ ꯉꯥꯛꯇꯅꯦꯕ ꯑꯗꯣ ꯁꯤ ꯈ꯭ꯋꯥꯏꯗꯒꯤ ꯃꯔꯨꯑꯣꯏꯔꯤꯕꯁꯦ ꯑꯩꯈꯣꯏ ꯄꯣꯛꯂꯛꯑꯦ ꯑꯗꯨ ꯀꯥ ꯍꯟꯅ ꯑꯍꯦꯟꯕ ꯄꯥꯝꯕꯩꯁꯨ ꯃꯊꯧ ꯇꯥꯗꯦ ꯑꯩ ꯅꯣꯡꯃꯒꯤ ꯍꯤꯡꯕꯗ ꯌꯥꯗ꯭ꯔꯕ ꯅꯣꯡꯃꯒꯤ ꯒꯤꯍꯤꯡꯕꯗ ꯌꯥꯗ꯭ꯔꯕ ꯂꯨꯄꯥ ꯆꯥꯝꯃꯉꯥ ꯑꯣꯏꯔꯣ ꯂꯤꯁꯤꯡ ꯑꯣꯏꯔꯣ ꯇꯥꯟꯁꯤꯟꯅꯕ ꯑꯗꯨꯒꯤ ꯆꯝꯅ ꯍꯤꯡꯕ